ꯑꯂ
ꯀꯩꯗꯧꯔꯤꯅꯣ
ꯀꯩꯁꯨ ꯇꯧꯗꯦ ꯍꯧꯖꯤꯛꯅ ꯏꯔꯖ ꯏꯔꯖꯔ ꯂ ꯏꯔꯨꯖꯣ ꯏꯔꯨꯖꯥꯜ ꯑꯣꯏꯔꯒ ꯂꯩ ꯍ
ꯃꯁꯥ ꯌꯥꯝꯅ ꯅꯥꯜꯂꯤꯀꯣ
ꯍꯣꯏ ꯅꯗꯤ
ꯑꯩꯗꯤ ꯍꯧꯖꯤꯛꯅ ꯀ꯭ꯂꯥꯁ ꯂꯣꯏꯕꯒꯤ ꯄꯣꯊꯥꯔꯒ ꯂꯩꯌꯦ
ꯑ ꯀꯔꯤ ꯄꯣꯠꯅꯣ
ꯄꯣꯊꯥꯔꯤꯕ ꯄꯣꯊꯥꯔꯤꯕ
ꯑꯣ ꯑꯣ ꯑꯣ ꯑꯣ ꯑꯣ ꯍ ꯍ ꯅꯨꯡꯉꯥꯏꯕ꯭ꯔꯣ ꯑ
ꯅꯪꯗꯤ ꯏꯔꯨꯖꯕ ꯂꯣꯏꯔꯒ ꯀꯩꯗꯧꯗꯣꯏꯅꯣ
ꯑ ꯍꯗꯗꯤ ꯑꯥꯏ ꯀ꯭ꯔꯤꯝ ꯀꯔꯤ ꯀꯔꯤ ꯑꯦꯄ꯭ꯂꯥꯏ ꯇꯧꯒꯤ ꯑ
ꯍꯣꯏ ꯅꯪꯗꯤ ꯀꯔꯤ ꯀ꯭ꯔꯤꯝ ꯌꯨꯁ ꯇꯧꯒꯦ
ꯑꯗꯤ ꯍꯩꯐꯦꯡꯒ ꯍꯩꯐꯦꯡꯒ ꯎꯝ ꯁꯟꯁꯀ꯭ꯔꯤ ꯁꯟꯁꯀ꯭ꯔꯤꯟꯗꯤꯤ ꯍꯥꯏꯐꯦꯠ ꯅꯠꯇꯦ ꯁꯟꯁꯀ꯭ꯔꯤꯟꯗꯤꯤ ꯂꯦꯛꯃꯤꯅꯦ ꯑ ꯁꯤꯔꯝ ꯇꯗꯤ ꯍꯥꯏꯐꯦꯟ ꯁꯤꯔꯝꯒ ꯃꯣꯏꯆꯔꯥꯏꯖꯔꯒ ꯍꯣꯏ ꯑꯅꯤꯗꯤ ꯍꯥꯏꯐꯟꯅꯦ ꯁꯟꯁꯀ꯭ꯔꯤꯟꯗꯤꯤ ꯇꯣꯉꯥꯟꯅꯦ ꯂꯦꯛꯅꯤꯒ ꯌꯨꯁ ꯇꯧꯋ
ꯑꯣ ꯌꯨꯁ ꯇꯧꯕ ꯅꯨꯡꯉꯥꯏꯕ꯭ꯔꯣ ꯑꯩꯒꯤ ꯑꯣꯏꯅꯗꯤ ꯑꯩꯗꯤ ꯎꯝ ꯀꯩꯅꯣ ꯇꯧꯋꯦ ꯄꯂꯝꯂꯝꯒꯤ ꯇꯧꯋꯦ
ꯅꯨꯡꯉꯥꯏꯌꯦ ꯍꯥꯏꯐꯦꯟꯒꯤ ꯁꯤꯔꯝꯗꯤ ꯅꯨꯡꯉꯥꯏꯌꯦ ꯑ ꯅꯥꯏꯠ ꯇ ꯁꯤꯇꯥꯐꯤꯌꯜꯒꯤ ꯃꯣꯏꯆꯔꯥꯏꯖꯔꯅ ꯌꯨꯁ ꯇꯧꯋꯦ
ꯁꯤꯇꯥꯐꯜꯅ
ꯍꯣꯏ
ꯁꯤꯇꯥꯐꯤꯜꯁꯨ ꯐꯩ ꯍꯥꯏꯕꯗꯤ ꯇꯥꯏꯔꯦ
ꯍꯣꯏ ꯄꯤꯝꯄꯜꯁꯒꯨꯝꯕ ꯀꯔꯤ ꯀꯔꯤꯒꯨꯝꯕ ꯐꯩꯌꯦ ꯍꯥꯏꯌꯦ ꯆꯤꯊꯤ ꯙꯔꯃꯥꯒꯤ ꯀ꯭ꯔꯤꯝꯅꯤ ꯀꯣ ꯎꯝ ꯑꯗꯗꯤ ꯍꯧꯖꯤꯛꯀꯥꯟꯗꯤ ꯇꯥꯏꯗꯦ ꯑꯉꯣꯝ ꯑꯉ ꯑꯪꯣꯟꯗ ꯃꯦꯆꯤꯡ ꯇꯧꯔꯗ ꯍꯧꯖꯤꯛ ꯀ
ꯑꯣ ꯅꯪ ꯑꯗꯨ ꯑꯗꯨꯗꯅ ꯥꯏꯛ
ꯏꯝꯄꯜꯁ ꯍ ꯍꯣꯏ ꯕꯥꯥꯏ ꯇꯣꯛꯈ꯭ꯔꯦ ꯍꯧꯖꯤꯛꯁꯨ ꯂꯩꯌꯦꯦ ꯈꯤꯇꯪ ꯑꯗꯨꯁꯨ ꯇꯥꯏꯗꯦ ꯄꯤꯝꯄꯜꯁ ꯊꯣꯛꯑ ꯊꯣꯛꯕꯒꯤ ꯇꯥꯏꯗꯦ
ꯑꯩꯁꯨ ꯍꯟꯗꯛꯇꯤ ꯑꯅꯥꯏꯠ ꯀ꯭ꯔꯤꯝꯗꯣ ꯑꯃꯒ ꯂꯧꯒꯦꯅ ꯈꯟꯕꯅꯦ ꯑꯣ ꯄꯤꯝꯄꯜꯁ ꯊꯣꯛꯑꯗꯤ ꯑꯩ ꯑꯦꯄ꯭ꯂꯥꯏ ꯇꯧꯕ ꯌꯥꯔꯔꯣꯏ
ꯀꯔꯤ ꯀꯔꯤ ꯀ꯭ꯔꯤꯝꯅꯣ ꯑꯗꯥꯔꯥ
ꯑ ꯍꯣꯏ
ꯑ ꯑꯗꯗꯤ ꯅꯪꯒꯤ ꯐꯦꯁꯁꯤꯤ ꯃꯦꯆꯤꯟ ꯃꯦꯆꯤꯟ ꯑꯣꯏꯕ꯭ꯔꯥ
ꯑ ꯑꯣꯏꯏꯕ ꯃꯥꯂꯦ
ꯑꯣꯏꯗꯤ ꯌꯨꯁ ꯇꯧꯔꯑꯣ ꯀꯩꯁꯨ ꯀꯩꯗꯦ ꯑꯩꯒꯤꯗꯤ ꯑꯣ ꯃꯦꯆꯤꯟ ꯇꯣꯗꯦ ꯑꯗꯨ ꯑꯗꯨꯒꯤ ꯑꯩꯅ ꯌꯨꯁ ꯇꯣꯡ
ꯎꯝ ꯅꯪ ꯍ ꯅꯪ ꯆꯥꯛ ꯊꯣꯡꯗꯣꯏꯔꯣ
ꯅꯁꯤꯔꯥ ꯑ ꯅꯠꯇꯦ ꯑ ꯑꯩꯒꯤ ꯅꯤꯅꯦꯅ ꯊꯨꯝꯒꯦ
ꯑꯣ ꯅꯪꯒꯤꯅꯦꯅꯦ ꯏꯅꯦ ꯍꯣꯏꯅ ꯑꯗꯨꯝ ꯅꯨꯡꯇꯤꯒꯤ ꯊꯣꯡꯕ꯭ꯔꯣ
ꯍꯣꯏ ꯅꯨꯡꯇꯤꯁꯨ ꯅꯨꯡꯟꯗꯟꯁꯨ ꯍꯣꯏ ꯑꯗꯨꯝꯅ ꯊꯨꯡꯉꯤ ꯃꯥꯅ ꯑꯩꯈꯣꯏꯒꯤ ꯍꯣꯁꯇꯦꯜꯗ ꯂꯩꯌꯦ ꯑꯗꯨꯕꯨ ꯅꯦꯅ ꯂꯥꯏꯔꯒ ꯊꯣꯡꯈꯤ
ꯑꯣ ꯌꯥꯝ ꯅꯨꯡꯉꯥꯏꯅ ꯂꯩꯀꯣ ꯑꯗꯨꯗꯤ ꯅꯣꯏꯁꯦ
ꯑꯍꯣꯏ ꯅꯨꯡꯉꯥꯏꯌꯦ ꯑꯗꯨꯁꯨ ꯋꯥꯔꯦ
ꯀꯔꯤꯒꯤ ꯋꯥꯔꯤꯅꯣ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
ꯅꯣꯠꯁ ꯌꯥꯝꯅ ꯏꯕ꯭ꯔꯣ꯫
ꯍꯣꯏ ꯅꯣꯠꯁꯇ ꯌꯥꯝꯃꯜꯂꯦ꯫
ꯑꯦꯛꯖꯥꯝ ꯀꯨꯏꯗ꯭ꯔꯕꯣ ꯅꯣꯏꯒꯤ꯫
ꯑꯦꯛꯖꯝꯗꯤ ꯑꯦꯛꯖꯝ ꯍꯧꯖꯤꯛꯇꯤ ꯑꯦꯛꯖꯥꯝ ꯀꯔꯝꯕ ꯇꯧꯒꯦ ꯈꯟꯗꯦ ꯃꯥꯒꯤ ꯆꯍꯤ ꯃꯥꯒꯤ ꯗꯦꯠꯇꯣ ꯐꯤꯛꯁ ꯇꯧꯗꯦ ꯑꯣꯖꯥꯅ ꯑꯣꯖꯥꯅ ꯍꯥꯏꯕꯤꯒꯦ ꯍꯥꯏꯕꯤꯗꯦ꯫ ꯑꯗꯨꯕꯨ ꯈꯪꯗꯦ ꯍꯧꯖꯤꯛꯇꯤ꯫
ꯎꯝ ꯑꯦꯛꯖꯥꯝꯒꯤ ꯑꯗꯨ ꯅꯪ ꯂꯥꯏꯔꯤꯛ ꯀꯌꯥꯝ ꯄꯥꯔꯒꯦ꯫
ꯂꯥꯏꯔꯤꯗꯤ ꯄꯥꯗꯦ ꯍꯧꯖꯤꯛꯀꯥꯟꯗꯤ ꯂꯔꯤꯛ ꯏꯔꯒꯂꯩꯕꯒꯤ ꯍꯧꯖꯤꯛꯀꯥꯟ ꯗꯤ ꯂꯔꯤꯇꯤ ꯄꯥꯗꯦ꯫
ꯑꯩꯁꯨ ꯍꯧꯖꯤꯛꯀꯥꯟꯗꯤ ꯂꯥꯏꯔꯤꯛ ꯌꯥꯝ ꯏꯕꯅꯦ ꯑꯗꯨꯒꯤ ꯑꯩꯗꯨ ꯋꯥꯕ꯫ ꯇꯨꯝꯁꯨ ꯇꯨꯝꯅꯤꯡꯕ ꯏꯁꯨ ꯏꯅꯤꯡꯕ ꯑꯗꯨꯒꯤ꯫
ꯑꯣ ꯍꯣꯏ ꯃꯥꯅꯦ ꯍꯣꯏ꯫ ꯑ ꯑꯗꯨꯗꯤ ꯅꯪ ꯀꯔꯤ ꯇꯥꯝꯃꯤ꯫
ꯑꯩꯗꯤ ꯍꯧꯖꯤꯛ ꯀꯣꯂꯦꯖ ꯀꯥꯔꯤꯌꯦ꯫
ꯀꯣꯂꯦꯖ ꯑꯥ ꯀꯔꯝꯗ꯫
ꯑꯗꯨꯝ ꯀꯣꯂꯦꯖ ꯀꯥꯕꯗꯣ ꯍꯧꯖꯤꯛꯇꯤ ꯑꯩꯗꯤ ꯀꯣꯂꯦꯖ ꯀꯥꯔꯒ ꯂꯩꯕ꯫ ꯉꯁꯤꯗꯤ ꯅꯪ ꯀꯔꯤ ꯍꯦꯟꯖꯥꯡ ꯆꯥꯔꯒꯦ꯫
ꯉꯁꯤꯗꯤ꯫ ꯌꯨꯝ ꯌꯦꯔꯨꯝ ꯊꯣꯡꯕ ꯃꯥꯜꯂꯦ꯫
ꯑꯥ ꯃꯣꯔꯅꯤꯡꯗꯣ ꯀꯔꯤ ꯍꯦꯟꯖꯪ
ꯑꯁ ꯃꯣꯔꯅꯤꯡꯗꯤ ꯎꯝ꯫ ꯍꯥ ꯍꯋꯥꯏ ꯍꯋꯥꯏ ꯆꯌꯦ꯫
ꯑꯣ ꯅꯨꯡꯗꯥꯡꯗꯤ ꯌꯦꯔꯨꯝ ꯆꯥ
ꯑꯣ ꯌꯦꯔꯨꯝ ꯄꯤꯕ ꯃꯥꯜꯂꯦ ꯉꯁꯤ ꯐ꯭ꯔꯥꯏꯗꯦ ꯅꯠꯇ꯭ꯔꯥ꯫
ꯑ ꯉꯁꯤ ꯐ꯭ꯔꯥꯏꯗꯦꯅꯦ꯫
ꯑꯗꯨꯗꯤ ꯌꯦꯔꯨꯝ ꯌꯦꯔꯨꯝꯄꯤꯕ ꯃꯥꯜꯂꯦ꯫
ꯅꯣꯏꯗꯤ ꯐ꯭ꯔꯥꯏꯗꯦꯗ ꯌꯦꯔꯝꯕꯤꯕ꯭ꯔꯥ꯫
ꯍꯣꯏ ꯌꯦꯔꯨꯝ ꯍꯣꯏ ꯐ꯭ꯔꯥꯏꯗꯦꯗ꯫ ꯍꯣꯏ ꯅꯠꯇ꯭ꯔꯗꯤ ꯁꯇꯔꯗꯦꯗ ꯄꯤꯌꯦ꯫
ꯑꯣ ꯁꯟꯗꯦꯗꯗꯤ ꯀꯔꯤ ꯄꯤꯒꯦ꯫
ꯁꯟꯗꯦꯗꯗꯤ ꯌꯦꯟ ꯄꯤꯌꯦ ꯌꯦꯟ꯫
ꯃꯣꯔꯅꯤꯡ ꯂꯣ ꯅꯨꯝ
ꯅꯥꯏꯠꯗ ꯅꯥꯏꯠꯇ ꯄꯤꯌꯦ꯫ ꯁꯇꯔꯗꯦꯒ ꯊꯔꯁꯗꯦꯗ ꯑꯣ ꯌꯦꯟ ꯄꯤꯌꯦ꯫ ꯑꯗꯨꯁꯨ ꯍꯥꯎꯇꯦꯗ ꯍꯣꯏ ꯐꯩꯌꯦ ꯐꯗꯤ ꯐꯌꯦ ꯍꯣꯏ ꯍꯥꯎꯇꯦ꯫
ꯑꯁ ꯍꯥꯎꯇ꯭ꯔꯗꯤ ꯅꯣꯏ ꯆꯥꯕ ꯌꯥꯗ꯭ꯔꯗꯤ ꯅꯨꯡꯉꯥꯏꯇꯦ꯫
ꯍꯣꯏ ꯅꯨꯡꯉꯥꯏꯇꯦꯀꯣ꯫
ꯎꯝ ꯀꯨꯛ ꯀꯨꯛꯇ ꯐꯖꯅ ꯊꯣꯡꯕꯤꯗꯕ꯭ꯔꯣ꯫
ꯐꯖꯅ ꯊꯣꯡꯗꯦ꯫
ꯀꯔꯤꯒꯤ ꯍꯥꯏꯔꯣꯅꯦ꯫
ꯍꯥꯏꯌꯦ ꯑꯗꯨꯁꯨ ꯆꯞ ꯃꯥꯟꯅꯌꯦ꯫
ꯍꯥꯏꯔꯁꯨ ꯆꯞ ꯃꯥꯟꯅꯩꯌꯦ ꯑꯗꯨꯗꯤ ꯀꯨꯛ ꯑꯃ ꯆꯦꯟꯁ ꯇꯧꯖꯦ ꯍꯥꯏꯌꯣ ꯃꯦꯝ ꯍꯣꯏꯗ꯫
ꯃꯤ ꯍꯣꯟꯗ ꯍꯣꯏ ꯑꯩꯈꯣꯏꯁꯨ ꯁꯨꯃꯥꯏꯅ ꯊꯤꯅ ꯇꯧꯏ꯫
ꯂꯩꯕꯗꯤ ꯅꯨꯡꯉꯥꯏꯕ꯭ꯔꯣ
ꯍꫭꯁꯍ‌ꯦꯜ ꯗꯥꯗꯤ ꯂꯦꯕꯥ ꯅꯨꯡꯉꯥꯏꯌ‌ꯦ
ꯑꯥ ꯏꯁꯤꯡꯒꯨꯝꯕꯗꯤ ꯐ꯭ꯔꯤꯔꯣ
ꯑꯥ ꯏꯁꯤꯡ ꯏꯁꯤꯡ ꯊꯥꯕꯗꯤ ꯎꯝ ꯗꯨꯀꯥꯟꯗꯥ ꯂꫭꯏꯋꯦ ꯕꯥꯏ ꯇꯧꯋꯦ ꯑꯥ ꯑꯗꯨꯕꯨ ꯑꯣ
ꯑꯥ
ꯑꯣ ꯊꯪꯅꯕꯗꯤ ꯍꫭꯏ ꯕꯖꯥꯔꯗ ꯂꯣꯏꯑꯦ ꯑꯗꯨꯕꯨ ꯑꯣ ꯏꯔꯨꯖꯕꯗꯤ ꯐ꯭ꯔꯤꯅꯦ
ꯑꯣ ꯑꯗꯨ ꯅꯨꯡꯉꯥꯏꯌꯦꯕ
ꯍꯣꯏ ꯅꯨꯡꯉꯥꯏꯌꯦ
ꯂꯩꯐꯝꯗꯤ
ꯂꯩꯐꯝꯁꯨ ꯅꯨꯡꯉꯥꯏꯌ‌ꯦ
ꯅꯨꯡꯉꯥꯏꯀꯣ ꯅꯣꯏꯒꯤ ꯅꯪ ꯅꯣꯏ ꯔꯨꯝꯗ ꯃꯤ ꯀꯌꯥ ꯂꯩꯒꯦ
ꯑꯩꯒꯤ ꯔꯨꯝꯗꯤ ꯃꯤ ꯃꯔꯤ ꯃꯉꯥ ꯂꯩꯌ‌ꯦ
ꯃꯉꯥꯂꯩꯌꯦ
ꯍꯣꯏ
ꯑꯣ
ꯅꯪꯗꯤ ꯀꯔꯤ ꯀꯔꯤ ꯁ꯭ꯔꯤꯡ ꯇꯝꯃꯤꯅꫭ ꯑꯆꯥ
ꯎꯝ ꯑꯦꯗꯨꯀꯦꯁꯟ ꯂꯧꯋꯦ
ꯍꫭꯏ ꯑꯩꯁꯨ ꯆꯞ ꯃꯟꯅꯩꯌ‌ꯦ ꯑꯩꯁꯨ ꯑꯥꯔꯠꯁ ꯀ꯭ꯂꯥꯁ ꯊꯨꯑꯐꯇ ꯇꯝꯃꯤ
ꯑꯣ ꯀꯩꯁꯨ ꯀꯥꯏꯗꯦꯗ ꯑꯥꯔꯁꯨ ꯐꯩꯗꯀꯣ
ꯍꯣꯏ ꯐꯩꯌꯦ ꯑꯥꯔꯠꯁꯀꯤ ꯊꯕꯛꯁꯨ ꯌꯥꯝ ꯂꯩꯌ‌ꯦ ꯀꫭ
ꯂꯩꯌꯦ ꯂꯩꯌꯦ
ꯑꯥ ꯅꯪꯗꯤ ꯎꯝ ꯀ꯭ꯂꯥꯁ ꯀꯌꯥꯔꯥ
ꯍꯥ
ꯅꯪ ꯕꯤ ꯑꯦ ꯕꯤ ꯑꯦ ꯇꯝꯕ꯭ꯔꯥ
ꯍꯣꯏ ꯑꯩꯗꯤ ꯕꯤ ꯑꯦ ꯇꯝꯃ‌ꯦ ꯅꯪꯗꯤ ꯍꯥꯖꯤꯛ ꯕꯤ ꯑꯦ ꯇꯝꯕ꯭ꯔꯣ
ꯑꯣ ꯑꯩꯗꯤ ꯊꯨꯋꯦꯜꯐ ꯇ ꯂꯩꯌꯦ
ꯑꯣ ꯍꯣ ꯀꯩꯁꯨ ꯀꯥꯏꯗꯦꯗꯥ
ꯑꫭ ꯅꯪ ꯕꯤꯑ‌ꯦ ꯂꫭꯔꯗꯤ ꯀꯥꯔꯤ ꯊꯕꯥꯛ ꯇꯧꯗꫭꯏꯅꫭ
ꯑꯩ ꯕꯤ ꯑꯦ ꯂꯣꯏꯔꯒ ꯃꯄꯥꯟꯗ ꯆꯠꯈ꯭ꯔꯅꯤꯌ‌ꯦ
ꯑꯥ ꯃꯄꯥꯟꯗ ꯀꯔꯤ ꯊꯥꯕꯛ
ꯑꯥꯎꯁꯥꯏꯠꯇ ꯆꯠꯂꯒ ꯑꯩ ꯑꯥ ꯑꯩꯗꯣ ꯋꯥꯈꯜ ꯈꯜꯂꯦ ꯑꯩꯗꯣ ꯀꯩ ꯀꯔꯤ ꯑꯩꯅ ꯇꯧꯕ ꯌꯥꯕ ꯊꯕꯛ ꯈꯔꯗꯤ ꯇꯧꯒꯦ ꯒꯦꯅ ꯈꯜꯂꯦ ꯑꯗꯣ ꯍꯧꯖꯤꯛꯇꯤ ꯍꯥꯏꯕ ꯉꯝꯗꯦ
ꯑꫭ ꯍꯧꯖꯤꯛꯇꯤ ꯍꯣ
ꯍꯣꯏ ꯇꯝ ꯑꯣꯏꯗ꯭ꯔꯤꯕꯅꯤꯅꯀꯣ
ꯎꯝ
ꯍꯌꯦꯡꯋꯥꯏ ꯍꯥꯏꯒꯦ ꯑꯣꯏꯔꯥꯕ ꯀꯥꯟꯗ
ꯍꯣꯏ ꯍꯣꯏ ꯌꯥꯏꯌ‌ꯦ ꯑꯗꯨꯁꯨ ꯌꯥꯏꯌꯦ
ꯍꯣꯏ ꯅꯣꯏꯒꯤ ꯅ ꯅꯣꯏꯗꯤ ꯎꯝ ꯁꯟ ꯊꯣꯡꯕ ꯆꯥꯕ ꯅꯠꯇ꯭ꯔꯣ ꯌꯥꯝꯅ ꯕꯤꯐ ꯀꯨꯝꯕ
ꯍꫭꯏ ꯍꯣꯏ
ꯎꯝ ꯅꯣꯏꯒꯤ ꯕꯤꯐ ꯀꯨꯝꯕꯗꯤ ꯅꯣꯏꯗꯤ ꯑꯥꯗꯥ ꯀꯛꯄ꯭ꯔꯣ ꯐꯪꯕ ꯕ꯭ꯔꯣ
ꯐꯝꯃꯦ ꯕꯖꯔꯗ ꯑꯍꯣꯏ ꯌꯥꯝꯅ ꯐꯝꯃꯦ ꯕꯖꯔꯗꯗꯤ ꯌꯥꯝꯅ ꯂꯩꯌꯦ ꯍꯣꯏ ꯐꯝꯃꯦ
ꯅꯪ ꯅꯣꯏꯒꯤ ꯈꯨꯟꯗ ꯆꯠꯄ ꯃꯇꯝꯗ ꯒꯤꯐꯇꯣ ꯄꯨꯔꯛꯑꯣ ꯑꯩ ꯅꯉꯣꯟꯗꯒꯤ ꯂꯩꯒꯦꯗꯅ ꯕꯥꯏ
ꯎꯝ ꯎꯝ ꯍꯣꯏ ꯄꯨꯔ ꯄꯨꯔꯥꯕꯤꯒꯦ
ꯎꯝ ꯄꯩꯁꯥ ꯀꯌꯥ ꯀꯌꯥ ꯄꯤꯒꯦ
ꯁꯥ ꯎ ꯆꯥꯍꯨꯝ ꯃꯥꯜꯂꯦ ꯆꯥꯍꯨꯝ ꯀꯤꯖꯤꯌꯥ ꯃꯥꯇꯥ ꯆꯥꯍꯨꯝ ꯆꯍꯨꯝ ꯃꯥꯂꯦ ꯕꯤꯐ ꯃ ꯁꯥꯗꯤ ꯃ ꯃꯟ ꯁꯥꯗꯤ ꯑ ꯆꯥꯅꯤ ꯆꯥꯅꯤ ꯅꯠꯇ꯭ꯔꯥ
ꯃꯅꯨꯡꯁꯥꯅ ꯆꯅꯤ ꯆꯅꯤ ꯑꯗꯨꯒ ꯆꯍꯨꯝꯅ ꯀꯔꯤꯅꯣ
ꯆꯍꯨꯝꯅ ꯑꯃꯒꯤ ꯃꯁꯜꯒꯨꯝꯕ
ꯃꯁꯜꯗꯣ ꯆꯍꯨꯝ ꯄꯤꯕ
ꯍꯣꯏ ꯆꯈꯨꯝ ꯄꯤꯕ ꯃꯥꯂꯦ ꯍꯣꯏ ꯋꯥꯟ ꯀꯦꯖꯤ ꯂ
ꯐ꯭ꯔꯦꯁꯂꯣ ꯅꯠꯇ꯭ꯔꯒꯅ ꯗ꯭ꯔꯥꯏꯔꯣ
ꯐ꯭ꯔꯦꯁꯅꯦꯦ ꯐ꯭ꯔꯦꯁ
ꯑꯗꯨꯗꯤ ꯅꯪ ꯕꯥꯏꯛ ꯇꯧꯔꯒ ꯄꯨꯔꯛꯑꯣꯅ ꯑꯩ ꯑꯩꯒꯤꯗꯃꯛ ꯑꯩ ꯅꯪꯉꯣꯟꯗꯒꯤ ꯕꯥꯏꯛ ꯇꯧꯒꯦ
ꯎꯝ ꯍꯣꯏ
ꯅꯪ ꯀꯔꯝꯕ ꯃꯇꯝꯗ ꯌꯨꯝ ꯆꯠꯇꯣꯏꯅꯣ
ꯈꯟꯗꯦꯗ ꯍꯧꯖꯤꯛꯀꯗꯤ ꯑꯣ ꯁꯝꯃꯔ ꯚꯦꯀꯦꯁꯟꯁꯨ ꯐꯝꯃꯦ ꯉꯁꯥꯏ ꯐꯝꯗꯦ ꯑꯩꯈꯣꯏꯗꯤ ꯗꯤꯁ ꯇꯥꯏꯝꯗꯤ ꯁꯝꯃꯔ ꯚꯦꯀꯦꯁꯟ ꯎ
ꯑꯣ
ꯑꯗꯨꯕꯨ ꯍꯣꯏ ꯐꯝꯅꯦ
ꯎꯝ
ꯑꯗꯨꯕꯨ ꯍꯥꯏꯗꯤ ꯌꯣꯝ ꯆꯝꯅꯤꯡꯉꯤ ꯑꯗꯨꯁꯨ ꯑꯩꯈꯣꯏꯒꯤ ꯑꯩꯈꯣꯏꯒꯤ ꯂꯝꯕꯤꯗꯣ
ꯑꯥ
ꯂꯦꯟꯁ꯭ꯂꯥꯏꯗ ꯇꯧꯕꯒꯤ ꯒꯥꯔꯤꯁꯨ ꯐꯝꯗꯦ ꯒꯥꯔꯤꯁꯨ ꯆꯠꯇꯦ
ꯑꯥ
ꯑꯗꯨꯕꯨ ꯈꯔ ꯈꯪꯗꯦꯗ ꯍꯣꯏ ꯍꯧꯖꯤꯛꯀꯥꯟꯗꯤ ꯍꯣꯏ
ꯎꯝ ꯑꯗꯨꯗꯤꯅ ꯌꯨꯝꯁꯠ ꯆꯠꯄ ꯃꯇꯝꯗ ꯑꯩꯒꯤꯗꯃꯛ ꯒꯥꯔꯤꯗ ꯁꯥ ꯍꯥꯞꯄꯒ ꯄꯨꯔꯛꯑꯣ ꯑꯩꯅ ꯅꯪꯉꯣꯟ ꯑꯩꯉꯣꯟꯗ ꯖꯤꯄꯦꯗ ꯄꯩꯁꯥ ꯄꯤꯕꯤꯒꯦ
ꯍꯣꯏ ꯍꯣꯏ ꯌꯥꯏ ꯁꯤꯁꯨ
ꯍꯣꯏ ꯑꯩꯗꯣ ꯕꯤꯐꯇꯣ ꯌꯥꯝꯅ ꯆꯥꯅꯤꯡꯉꯦꯕ
ꯑꯣ
ꯅꯪ ꯂꯩꯔꯕꯅꯤꯅ ꯅꯪ ꯑꯩꯉꯣꯟꯗ ꯅꯪꯅ ꯇ꯭ꯔꯥꯟꯁꯄꯣꯔꯠ ꯊꯥꯕꯗꯣ ꯒꯥꯔꯤ ꯅꯣꯏꯒꯤ ꯒꯥꯔꯤ ꯆꯠꯄꯗ ꯄꯤꯔꯛꯑꯣꯕ
ꯑ ꯑ
ꯑꯩꯅ ꯃꯥꯕꯨ ꯉꯥꯏꯔꯒ ꯂꯩꯒꯦ ꯎꯝ ꯑꯗꯨꯒ ꯂꯧꯒꯦꯕ
ꯑꯣ ꯍꯣꯏ
ꯅꯪꯒꯤ ꯄꯩꯁꯥꯕꯨꯗꯤ ꯑꯩꯅ ꯖꯤꯄꯦꯗ ꯄꯤꯕꯤꯒꯦꯕ
ꯍꯣꯏ ꯍꯣꯏ
ꯍꯣꯏ ꯅꯪꯒꯤ ꯏꯔꯨꯖꯕ ꯂꯣꯏꯕꯒꯤ ꯅꯪꯒꯤ ꯀ꯭ꯔꯤꯝ ꯀꯩꯀꯥ ꯇꯩꯔꯕ꯭ꯔꯣ
ꯍꯣꯏ ꯂꯣꯏꯔꯦ
ꯑꯣ ꯇꯥꯏꯔꯣ ꯇꯩꯔꯣ ꯑꯗꯨꯗꯤ
ꯍꯣꯏ ꯍꯧꯖꯤꯛ